ꯑꯣ ꯀꯥꯏꯗꯧꯔꯤꯅꯣ
ꯑꯩ ꯐꯃꯨꯡꯗ ꯁꯨꯝ ꯍꯦꯞꯄꯤꯑꯦ ꯅꯪꯗꯤ
ꯑꯩꯗꯤ ꯑꯩꯁꯨ ꯑꯗꯨꯝ ꯐꯝꯔꯒ ꯂꯩ ꯍꯧꯖꯤꯛꯩꯇꯤ ꯆꯠ ꯆꯞ ꯆꯥꯔꯦꯀꯣ ꯑꯣ ꯑꯩꯁꯨ ꯆꯥꯔꯦ
ꯎꯝ ꯌꯨꯝꯗꯔꯣ ꯀꯥꯏꯗꯔꯣ
ꯍꯣꯏ ꯌꯨꯝꯗ ꯂꯩꯌꯦ ꯑꯗꯨ ꯀꯩ ꯏꯟꯁꯥꯡ ꯆꯥꯔꯛꯀꯦ ꯅꯣꯏꯗꯤ
ꯑ ꯉꯁꯤꯁꯦ ꯑꯝ ꯁꯧꯒꯔꯤꯒꯨꯝꯕ ꯑꯗꯨꯝꯕꯅ ꯃꯁꯤꯡꯅꯤ ꯑꯩꯈꯣꯏꯗꯤ
ꯑꯩꯈꯣꯏꯁꯨ ꯃꯥꯏꯔꯦꯟ ꯃꯅꯥꯒ ꯁꯣꯏꯕꯨꯡ ꯁꯥꯏ
ꯑ ꯍꯣꯏꯅꯦ
ꯍꯥꯎ ꯑꯗꯨꯁꯨ ꯍꯥꯎꯋꯦ ꯍꯥꯏꯕ ꯇꯥꯔꯦ ꯍꯧꯔꯁꯨ ꯍꯥꯎꯗꯦ ꯍꯥꯏꯕꯗꯤ ꯌꯥꯗꯦ
ꯑꯣ ꯌꯨꯝꯗꯔꯣ ꯀꯥꯏꯗꯔꯣ
ꯍꯣꯏ ꯍꯧꯖꯤꯛꯇꯤ ꯑꯗꯨꯝ ꯌꯨꯝꯗ ꯍꯥꯏꯗꯤ ꯔꯦꯟ ꯔꯦꯟꯗꯣ ꯂꯩꯌꯦꯕꯀꯣ
ꯍꯣꯏ ꯀꯅꯥ ꯀꯅꯥ ꯂꯩꯔꯤꯕꯕ
ꯁꯤꯁꯦ ꯑꯩꯈꯣꯏꯅ ꯗꯥꯑꯒ ꯂꯩꯌꯦꯗ ꯑꯩꯁꯤꯗꯥꯗ
ꯎꯝ ꯀꯂꯁ ꯀꯥꯏꯔꯣꯅ
ꯍꯣꯏ ꯍꯣꯏ ꯀꯔꯤ
ꯀꯥꯔꯤꯌꯦ ꯀꯥꯕ ꯅꯨꯡꯉꯥꯏꯕ꯭ꯔꯣ
ꯈꯪꯗꯦꯗ ꯁꯨꯝ ꯀꯥꯎꯕ ꯆꯠꯄ ꯆꯠꯅꯤꯡꯕ ꯅꯨꯃꯤꯠꯇ ꯆꯠꯄ ꯇꯥꯅꯤꯡꯗꯕ ꯅꯨꯃꯤꯠꯠꯇ ꯑꯗꯨꯝ ꯇꯣꯛꯄꯗꯣ ꯅꯪꯗꯤ ꯂꯩꯔ ꯑꯣ ꯀꯩꯗꯅꯣ ꯍꯥꯏꯗꯤ ꯀꯩ ꯀꯣꯂꯦꯖꯅꯣ ꯀꯔꯤ ꯀꯣꯂꯦꯖꯅꯣ
ꯑꯩꯈꯣꯏ ꯃꯅꯥꯛꯇꯅꯦ
ꯃꯤꯉ ꯇ
ꯍꯣꯏ
ꯑꯣ ꯈꯉꯩ ꯈꯉꯩꯁꯨ ꯏꯁ ꯋꯥꯅꯤ ꯇꯥꯒꯦꯔ ꯑꯗꯨꯕꯨ ꯅꯪꯕꯨ ꯇꯥꯕ ꯌꯥꯒꯗ꯭ꯔꯣ ꯑꯩꯅ ꯑꯗꯨꯃꯥꯏꯅ ꯍꯥꯏꯔꯗꯤ ꯑ ꯇꯥꯗ꯭ꯔꯣ
ꯇꯥꯔꯕꯣ
ꯑꯧ ꯇꯥꯏꯌꯦ ꯇꯥꯏꯌꯦ ꯅ ꯇꯗ꯭ꯔꯥ
ꯑꯗꯣ ꯑꯩꯒꯤꯅꯤꯃꯛ ꯑꯗꯨ ꯈꯔ ꯅꯨꯡꯉꯥꯏꯇꯕ ꯑꯩꯒꯣ ꯑꯗꯨꯒꯤ
ꯑꯩꯒꯤꯔꯣ ꯅꯪꯒꯤꯔꯛ
ꯇꯥꯕ꯭ꯔꯣ ꯑꯩ ꯑꯩꯒꯤꯩꯅ ꯅꯨꯡꯉꯥꯏꯇꯕꯅꯦꯀꯣ
ꯑꯣ
ꯑꯩꯒꯤ ꯅꯨꯃꯛꯇꯨ ꯈꯔ ꯅꯨꯡꯉꯥꯏꯇꯕ ꯑꯗꯨꯒꯤ
ꯃꯅꯥ ꯃꯅꯥꯛ ꯀꯪꯕꯤ ꯑꯣꯏ ꯑꯣꯏꯔꯅꯤꯅ ꯑꯩ ꯅꯦꯠꯋꯥꯛꯗ
ꯍꯥꯥ
ꯅ ꯏꯅꯦꯗꯣꯗꯣ ꯃꯅꯥꯛ ꯀꯟꯕ ꯑꯣꯏꯔꯝꯅꯦꯕ
ꯍꯣꯏ ꯑꯁ ꯅꯪ ꯎ ꯅꯪ ꯁꯥꯎꯅꯨꯀꯣ
ꯀꯩꯗꯦꯗ ꯑꯩ ꯁꯣꯛꯐꯝ ꯊꯣꯛꯄ꯭ꯔꯥꯅꯦ ꯅꯪꯒꯤ ꯅꯦꯠꯋꯥꯛ ꯅꯨꯡꯉꯥꯏꯗꯕꯗꯣ ꯑꯩ ꯁꯣꯛꯐꯝ ꯊꯣꯛꯄ꯭ꯔꯅꯦ
ꯍꯥꯎ ꯑꯗꯨ ꯅꯣꯏ ꯕꯣꯒꯨꯝꯕ ꯌꯦꯡꯕ꯭ꯔꯥ
ꯇꯁꯦꯡꯗꯤ ꯑꯩꯈꯣꯏꯗꯤ ꯌꯦꯡꯕ ꯅꯪꯗꯦ ꯑꯩ ꯍꯣꯏ ꯍꯣꯏ ꯇꯨꯝꯅꯤꯡꯉꯥꯏ ꯇꯨꯝꯒꯗꯧꯕ ꯊꯕꯛꯇꯣ
ꯍꯣꯏ
ꯑꯗꯨꯒꯤꯕ ꯏꯪꯕ ꯅꯪꯗꯦ ꯑꯩꯈꯣꯏꯗꯤ ꯃꯇꯝ ꯊꯣꯛ ꯌꯦ ꯌꯦꯡꯅꯤꯡꯉ
ꯑ ꯑꯗꯨ ꯍꯌꯦꯡꯗꯤ ꯀꯥꯏꯗ ꯆꯠꯀꯅꯤꯅ ꯈꯟꯕ꯭ꯔꯥ ꯁꯨꯝ ꯂꯩꯅꯤ ꯌꯨꯝꯗ
ꯍꯌꯦꯡ ꯑꯗꯨꯝ ꯂꯩꯅꯤꯗꯃ ꯀꯣꯂꯦꯖ ꯆꯠꯇ꯭ꯔꯗꯤ ꯆꯥꯠꯜ ꯗꯤ ꯆꯠꯈꯔ‌ꯦ ꯆꯠ ꯇꯔꯥꯗꯤ ꯗꯨꯝ ꯂꯩꯅꯤ
ꯑꯣ ꯅꯣꯏꯗꯗꯥ ꯑꯩꯗꯤ ꯀꯩ ꯊꯕꯛ ꯇꯧꯋꯤꯅꯣ
ꯃꯖꯨ ꯀ‌ꯣꯂ‌ꯦꯁ ꯆꯠꯂꯤꯅꯤ ꯆꯠꯂꯤꯌꯦ
ꯑꯣ ꯃꯥꯖꯨ ꯀꯣꯂꯦꯁ ꯆꯠꯂꯤꯌꯦ
ꯍꯣꯏ
ꯑꯣ ꯐꯩꯅꯦ ꯑꯗꯨꯗꯤ
ꯐꯩ ꯍꯥꯏꯕ ꯇꯥꯔ
ꯎꯝ
ꯐꯠꯇꯦꯗꯤ ꯍꯥꯏꯕ ꯌꯥꯗꯦꯕ
ꯎꯝ ꯀꯩ ꯀꯏꯃ ꯃꯃꯥ ꯕꯕꯥ ꯗꯤ ꯑꯗꯨꯝ ꯎ ꯑꯗꯨꯝ ꯂꯩ ꯀꯣ ꯀꯩꯁꯨ ꯇꯧꯗꯦꯀꯣ ꯑꯅꯥ ꯑꯌꯦꯛ ꯌꯥꯗꯤꯀꯣ
ꯍꯣꯏ ꯍꯣꯏ ꯅꯨꯡꯉꯥꯏꯔꯤ ꯍꯣꯏ
ꯑꯥ
ꯑꯅꯥꯕ ꯌꯥꯎꯗꯦ ꯑꯗꯨꯝ ꯅꯨꯡꯉꯥꯏꯅ ꯍꯤꯡꯂꯤꯌꯦ ꯑꯗꯨꯒꯤ ꯅꯨꯡꯉꯥꯏꯔꯦ ꯍꯥꯏꯕ ꯇꯥꯔꯦ
ꯎꯝ ꯑꯗꯨ ꯂꯩꯔꯝꯅꯀꯣ
ꯍꯣꯏ
ꯃꯅꯥ ꯃꯁꯤꯡ ꯇꯣꯏꯅ ꯐꯪꯉꯨ ꯃꯔꯥꯡ ꯀꯥꯏꯅ ꯐꯪꯉꯤꯁꯦ ꯀꯔꯝꯕ ꯃꯅꯥ ꯃꯁꯤꯡ ꯑꯣꯏꯗꯣꯏꯅꯣ
ꯍꯥꯥ
ꯅꯣꯏꯔꯣꯝꯗ ꯃꯅꯥ ꯃꯁꯤꯡꯗꯣ
ꯑꯩꯈꯣꯏꯔꯣꯝꯗ꯭ꯔꯣ
ꯍꯣꯏ ꯃꯅꯥ ꯃꯁꯤꯡ ꯇꯣꯏꯅ ꯃꯔꯥꯡ ꯀꯥꯏꯅ ꯐꯪꯉꯤꯁꯦ ꯀꯔꯝꯕ ꯃꯅꯥ ꯃꯁꯤꯡ ꯑꯣꯏꯗ
ꯑꯣ ꯑꯠꯆ ꯆ ꯑꯩꯈꯣꯏꯒꯤ ꯍꯧꯖꯤꯛꯀꯥꯟꯗꯤ ꯍꯪꯒꯝꯒꯨꯝꯕ ꯃꯥꯏꯔꯦꯝ ꯃꯅꯥꯒꯨꯝꯕ ꯑꯗꯨꯝꯕ ꯑꯣꯏꯔꯝꯅꯤꯗ ꯍꯧꯖꯤ ꯀꯩꯊꯦꯜ ꯕꯖꯥꯔꯗ ꯑꯗꯨꯝ ꯆꯠꯂꯦꯕ ꯂꯩꯅꯤꯡꯉꯥꯏꯀꯣ
ꯍꯣꯏ
ꯕꯖꯥꯔꯗꯤ ꯌꯥꯝ ꯂꯩꯗ ꯍꯩꯕ ꯉꯝꯗꯦ ꯌꯥꯝꯃꯟꯕꯒꯤ
ꯑ‌ꯣ
ꯑꯗꯨ ꯐꯩꯅ‌ꯦ ꯑꯩꯗꯤ ꯃꯥꯏꯔꯦꯟꯒꯨꯝꯕꯁꯦ ꯌꯥꯝ ꯄꯥꯝꯃꯦꯕꯣ
ꯍꯣꯏ ꯍꯥꯏꯗꯤ ꯅꯨꯡꯇꯤ ꯆꯥꯔꯗꯤ ꯍꯥꯏ ꯃꯅꯥꯕꯨꯗꯤ ꯅꯠꯇꯦ ꯑꯗꯣ ꯃꯥꯏꯔꯦꯟꯗꯣ ꯇꯤꯗꯤ ꯆꯥꯕ ꯌꯥꯗꯦ ꯑꯗꯨꯕꯨ ꯑꯗꯨꯝ ꯍꯥꯏꯗꯤ ꯋꯥꯟꯁ ꯏꯟ ꯑꯦ ꯕ꯭ꯂꯨ ꯃꯨꯟ ꯍꯥꯏꯒꯗ꯭ꯔꯥ ꯇꯣꯏꯅ ꯆꯥꯗꯨꯅ ꯑꯗꯨꯝ ꯍꯣꯏ ꯃꯇꯝ ꯀꯨꯏꯔꯕ ꯃꯇꯨꯡꯗ ꯑꯗꯨꯝ ꯆꯥꯕꯗꯣ ꯌꯥꯝ ꯍꯥꯏꯗꯤ ꯌꯥꯝ ꯅꯨꯡꯉꯥꯏꯀꯣ ꯃꯅꯥꯗꯤ ꯍꯥꯎꯋꯦꯗ ꯎꯝ
ꯃꯦꯔꯦꯟꯗꯨ ꯁꯥ ꯑꯀꯪꯕ ꯍꯥꯞꯄꯒ ꯊꯣꯡꯕꯗꯣ ꯌꯥꯝ ꯍꯥꯎꯔꯝꯅꯦꯕ
ꯑꯥ
ꯑꯗ‌ꯣ ꯑꯩ ꯃꯥꯏꯔ‌ꯦꯅ ꯗꯤ ꯌꯥꯝ ꯆꯥꯅꯤꯡꯉꯦ ꯑꯗꯨꯒ
ꯗꯤ ꯌꯦꯜꯂꯣꯗꯨꯔꯥ ꯀꯩꯅꯣꯗꯨꯔ ꯃꯨꯟꯗꯕꯗꯨꯔ‌ꯣ ꯃꯆꯥꯗꯨꯔꯥ
ꯑꯝ ꯃꯆꯥꯗꯣ ꯍꯣꯏ ꯃꯆꯥꯗꯨꯁꯨ ꯌꯥꯝ ꯍꯥꯎꯋꯦꯕ
ꯍꯣꯏ ꯃꯆꯥ ꯑꯣꯏꯅ ꯍꯥꯎꯋꯦꯗ ꯃꯨꯟꯈ꯭ꯔꯕꯗꯤ ꯀꯃꯥꯏ ꯈꯤꯇꯪ ꯑꯣꯠ ꯍꯥꯏꯗꯤ ꯀꯃꯥꯏꯅ ꯍꯥꯏꯖꯔ ꯅꯨꯍꯥꯎꯗꯦ ꯑꯩꯗꯤ ꯃꯨꯟꯕꯗꯨꯗꯤ ꯍꯣꯏ ꯍꯣꯏ ꯉꯁꯤꯗꯤ ꯌꯨꯝꯗ ꯑꯗꯨꯝ ꯂꯩꯕ꯭ꯔꯥ ꯀꯣꯂꯦꯖ ꯆꯠꯄ꯭ꯔꯣ
ꯑꯗꯨ ꯑꯩꯗꯤꯀꯣ ꯎꯠꯇꯤꯒꯨꯝꯕꯗꯣ ꯎꯠꯇꯤꯒꯨꯝꯕꯁꯨ ꯑꯩꯗꯤ ꯌꯥꯝ ꯄꯥꯝꯃꯦ
ꯑꯥ ꯍꯣꯏ ꯎꯇꯤꯁꯨꯎꯋꯣꯏ
ꯍꯣꯏ ꯌꯥꯝ ꯍꯣꯏ ꯑꯗꯨ ꯆꯥꯔꯗꯤ ꯑꯩ ꯌꯥꯝꯅꯅꯤꯡ ꯇꯨꯝꯅꯤꯡꯉꯛꯀꯅꯤꯑꯕ
ꯑꯦꯅꯔꯖꯤ ꯂꯥꯛꯄꯤꯌꯦꯀꯣ ꯑꯗꯨꯅꯦ
ꯆꯅ ꯊꯖꯦꯔꯤ
ꯆꯥꯏꯗ ꯍꯣꯏꯁꯨ ꯑꯗꯨꯝ ꯆꯥꯏꯗ ꯆꯥꯗꯦ
ꯎꯝ ꯅꯪꯅ ꯆꯥꯛ ꯆꯥꯛ ꯌꯦꯟꯁꯥꯡ ꯊꯣꯡꯕ꯭ꯔꯥ ꯅꯪ ꯅꯣꯏ ꯇꯗꯥꯅ ꯊꯣꯡꯕ꯭ꯔꯥ
ꯉꯁꯤ ꯉꯁꯤ ꯑꯍꯤꯡꯗꯤ ꯑꯩꯅ ꯊꯣꯡꯉꯦ
ꯑꯣ ꯅꯅꯤ ꯑꯗꯨꯝ ꯃꯊꯪ ꯃꯊꯪ ꯑꯗꯨꯝ ꯊꯣꯡꯕ꯭ꯔꯥ
ꯎꯝ ꯑꯌꯨꯛꯇ ꯃꯣꯏꯅ ꯑꯩꯅ ꯑꯍꯤꯡꯗ
ꯑꯣ ꯅꯪꯅ ꯑꯗꯨꯝ ꯊꯣꯡꯕ ꯌꯥꯗꯕ꯭ꯔꯥ ꯃꯥ ꯃꯥ ꯐꯣꯟ
ꯑꯩꯁ ꯇꯜꯂꯦ ꯑꯩꯩꯅ ꯅꯨꯡꯇꯤ ꯊꯣꯡꯉꯗꯤ ꯄꯦꯜꯂꯅꯤ ꯆꯥꯅꯤꯡꯕꯁꯨ ꯐꯥꯎꯔꯦ
ꯑꯥ
ꯑꯗꯨꯒꯤ ꯇꯥꯏꯝ ꯂꯥꯛꯕ ꯑꯗꯨꯒ ꯊꯣꯡꯕ
ꯑ
ꯅꯠꯇ꯭ꯔꯣ ꯃꯤ ꯑꯃꯅ ꯑꯗꯨꯝ ꯊꯣꯡꯉꯗꯤ ꯃꯍꯥꯎꯁꯨ ꯑꯗꯨꯝ ꯊꯣꯛꯇꯕꯅꯦ
ꯑꯣ ꯃꯥꯅꯦ ꯃꯥꯅꯦ ꯆꯨꯝꯃꯦ
ꯎꯝ ꯑꯗꯨꯒꯤ
ꯀꯔꯤ ꯁꯥꯒꯨꯝꯕ ꯑꯩꯈꯣꯏꯅ ꯁꯦꯝꯃꯒ ꯑꯩꯈꯣꯏꯅ ꯊꯣꯡꯉꯗꯤ ꯆꯥꯅꯤꯡꯗꯕꯅꯦꯕ
ꯑꯗꯨꯅꯦ ꯆꯥꯛꯃ ꯃꯈꯣꯏꯅ ꯊꯣꯡꯗꯣꯛꯛꯑꯣ ꯑꯁꯕꯅꯦ ꯃꯍꯥꯎ ꯀꯌꯥ ꯊꯣꯛꯇꯦꯕꯀꯣ
ꯎꯝ ꯃꯤ ꯎꯝ ꯍꯣꯏ ꯃꯤꯅ ꯁꯦꯝꯃꯒ ꯊꯣꯡꯒꯦ
ꯍꯣꯏ ꯑꯗꯨꯅꯦ
ꯑꯗꯣ ꯅꯪꯗꯤ ꯄꯨꯡ ꯀꯌꯥꯗ ꯇꯨꯝꯕ꯭ꯔꯥ
ꯉꯥꯏꯍꯥꯛ ꯂꯩꯔꯥꯛꯛꯇꯨꯝꯅꯤꯗ ꯅꯥꯏꯠ ꯑꯗꯨꯝ ꯍꯥꯏꯕꯗꯤ ꯇꯦꯟ ꯇꯦꯟ ꯇꯨ ꯑꯦꯂꯚꯦꯟ ꯑꯗꯣ ꯑꯗꯨꯝ ꯍꯥ
ꯑꯣ ꯄꯨꯡ ꯇꯔꯥꯗ ꯇꯨꯝꯕ
ꯇꯨꯝꯃꯅꯤꯕ ꯑꯩꯈꯣꯏ ꯄꯨꯡ ꯇꯔꯥ ꯇꯔꯥꯃꯥꯊꯣꯏ ꯌꯧꯗ꯭ꯔꯤꯉꯩꯗ ꯑꯗꯨꯝ ꯇꯨꯝꯃꯤꯅꯤ
ꯑꯣ ꯐꯩꯅꯦ ꯗꯌꯨꯇꯦ
ꯑꯦꯁ ꯅꯣꯏꯗꯤ ꯇꯨꯝꯗ꯭ꯔꯤꯕ꯭ꯔꯥ ꯋꯥꯛ ꯑꯥꯎꯞ ꯌꯦꯡꯕꯤꯒꯦ
ꯑꯩꯈꯣꯏꯅꯤ ꯇꯨꯝꯗꯤ
ꯍꯣꯏ ꯑꯣꯏꯔꯕꯝꯅꯤꯗ ꯅꯣꯏꯗꯤ
ꯍꯣꯔꯦꯟ ꯄꯨꯡ ꯔꯣ ꯃꯈꯥꯏ ꯉꯥꯏꯗꯣꯏꯅꯤ ꯄꯨꯡ ꯕꯔꯣ ꯃꯈꯥꯏꯗꯤ ꯄꯨꯡ
ꯇꯨꯃꯣꯅ ꯇꯨꯃꯒ ꯑꯦꯂꯥꯔꯝ ꯊꯥꯛꯑꯣ ꯑꯗꯨꯒ ꯍꯧꯒꯠꯄꯤ ꯍꯥꯏꯏ ꯍꯥꯏꯅ
ꯍꯣꯏ ꯑꯗꯨꯁꯨ ꯌꯥꯏ ꯑꯗꯨꯕꯨ ꯑꯁ ꯇꯨꯝꯕꯗ ꯆꯪꯗ꯭ꯔꯤꯅꯦ
ꯑꯗ ꯑꯌꯨꯛꯇꯨꯗꯤ ꯑꯌꯨꯛꯇꯨꯗꯤ ꯄꯨꯡ ꯀꯌꯥꯗ ꯍꯧꯒꯠꯀꯦ ꯊꯦꯡꯅ ꯍꯧꯒꯠꯂꯝꯅꯤ ꯑꯗꯨꯗꯤ
ꯎꯝ ꯑꯗꯨꯝ ꯐꯣꯅꯤ ꯂꯩꯆꯉ
ꯎꯝ
ꯑꯗꯨꯕꯨ ꯉꯁꯤꯗꯤꯀꯣ
ꯍ
ꯑꯩꯈꯣꯏ ꯀꯀꯥꯔꯅ ꯑꯗꯨꯗ ꯁꯅꯥꯒꯅꯤꯕ
ꯑꯥ ꯅꯪ ꯄꯥꯝꯕ꯭ꯔꯣ ꯑꯗꯣ
ꯀꯔ ꯅ ꯑꯗꯔꯦꯟ ꯑꯃꯃꯨꯛ ꯀꯞ ꯀꯅꯤꯤꯁ ꯍꯣꯏꯗ꯭ꯔꯤ
ꯑꯩꯒꯤꯗꯤ ꯗꯗꯥꯅꯦꯍꯦ
ꯅꯩꯗꯗ ꯦꯔ
ꯅꯪꯒꯤꯁꯦ ꯄꯥꯝꯕꯩ ꯍꯥꯏꯕ꯭ꯔꯣ ꯄꯥꯝꯗꯕꯩ ꯍꯥꯏꯕ꯭ꯔꯣ
ꯑ ꯀꯩꯅꯣꯅꯤꯅ ꯀꯀꯥꯅꯣꯅꯥꯗꯗꯤ ꯑꯩꯒꯤ ꯅꯠꯇꯦꯗ
ꯑꯗꯨꯅꯦ ꯅꯪꯅ ꯍꯥꯏꯗꯣ ꯑꯩ ꯑꯍꯥꯟꯕꯗ ꯅꯪ ꯁꯞꯄꯣꯔ ꯇꯧꯕ꯭ꯔꯥ ꯍꯥꯏꯅ ꯈꯜꯕꯅꯤ ꯑꯗꯣ ꯀꯞꯀꯅꯤ ꯍꯥꯏꯅ ꯍꯥꯏꯔꯛꯄꯗꯣ
ꯑ
ꯑꯗꯨꯗꯤ ꯑꯩ ꯇꯥꯕꯗꯣ ꯅꯨꯡꯉꯥꯏꯗ꯭ꯔꯦ ꯑꯩꯅ ꯑꯩꯒꯤ ꯑꯩꯁꯤꯅ ꯑꯩ ꯄꯔ ꯇꯤꯔꯥꯏꯅ ꯈꯟꯕ
ꯎꯝ
ꯃꯤ ꯀꯥꯞꯅꯤꯡꯉꯥꯏꯕꯨ ꯌꯦꯡꯗ꯭ꯔꯁꯨ ꯌꯥꯏꯌꯦ ꯂꯥꯛꯄꯗꯤ
ꯌꯦꯡꯉꯣ ꯍꯣꯔꯦꯟꯗꯤ ꯌꯥꯝ ꯍꯣꯔꯦꯟꯗꯤ ꯌꯥꯝ ꯐꯖꯕꯅꯤ ꯌꯦꯡꯉꯣ
ꯗ ꯃꯥꯅ ꯀꯞꯄꯗ ꯌꯦꯡꯕ ꯉꯝꯃꯣꯏ
ꯍ
ꯍꯦꯍꯦ ꯉꯁꯥꯏ ꯃꯅ
ꯀꯞꯄꯗꯨꯅꯤ ꯌꯦꯡꯕ ꯅꯨꯡꯉꯥꯏꯁꯦ ꯉꯁꯥꯏꯗꯣ ꯑꯩꯈꯣꯏ ꯑꯩꯈꯣꯏ ꯅꯦꯝꯃꯔ ꯑꯩꯈꯣꯏ ꯁꯤꯅꯥꯏꯔꯤꯕ
ꯑꯣ
ꯅꯅꯤꯃꯥꯖꯕꯖꯦꯟ ꯑꯀ꯭ꯔꯕꯈ
ꯏꯁꯁ ꯅꯨꯡꯁꯤꯍꯦ ꯑꯗꯨꯐꯥꯎ ꯅꯨꯡꯁꯤꯌꯦꯕ ꯑꯗꯨꯒ ꯔꯣꯅꯦꯜꯗꯣ ꯀꯥꯞꯄꯗꯤ ꯌꯦꯡꯕ ꯉꯝꯃꯣꯏꯕ
ꯍꯦꯁꯤ ꯑꯩꯈꯣꯏ ꯑꯩꯈꯣꯏ ꯑꯪꯀꯜ ꯅꯃꯥꯁꯨ ꯉꯁꯥꯏ ꯀꯞꯄꯅꯤ
ꯅꯪꯒꯤꯁꯦ ꯃꯦꯁꯤ ꯃꯦꯁꯤ ꯑꯣꯏꯔꯕꯝꯅꯦ
ꯎꯠꯇꯗ ꯁꯨꯝ
ꯑꯗꯨꯗꯤ ꯀꯅꯥ ꯅꯪꯗꯣ
ꯑꯩꯗꯤ ꯍꯣꯔꯦꯟ ꯄꯦꯟ ꯀꯦꯃꯥ
ꯑꯣ ꯍꯣꯏ ꯑꯗꯨ ꯑꯗꯨꯝ ꯑꯗꯨꯁꯨ ꯑꯗꯨꯝ ꯌꯥꯏ
ꯌꯥꯝ ꯅꯩꯕꯅꯤ ꯑꯗꯨ ꯅꯨꯄꯥꯗ
ꯑꯗꯨꯅꯦ ꯍꯥꯏꯗꯤ ꯑꯗꯨꯝ ꯃꯥꯒꯤ ꯍꯣꯏ ꯑꯗꯨꯝ ꯐꯩ ꯐꯖꯩ
ꯍ ꯑꯗꯨ ꯣꯁ ꯊ ꯑꯃ ꯍꯥꯏꯃꯤꯅꯤ
ꯎꯝ ꯃꯥꯪꯒꯤꯁꯤꯗꯤ ꯌꯥꯝ ꯈꯤꯇꯪ ꯌꯨꯅꯤꯛꯅꯤꯅꯦ ꯃꯤꯉꯣꯟꯗꯒꯤ ꯃꯤ ꯑꯌꯥꯝꯕꯗꯤ ꯃꯦꯁꯤ ꯄꯥꯝꯃꯦꯕ
ꯀꯔꯤꯕ
ꯃꯤ ꯑꯌꯥꯝꯕꯗꯤ ꯃꯦꯁꯤ ꯄꯥꯝꯃꯦꯕꯀꯣ
ꯍꯣꯏ
ꯅꯪꯗꯤ ꯈꯤꯇꯪ ꯇꯣꯡꯍꯜꯂꯦ ꯍꯥꯏꯕꯅꯤꯗ
ꯍꯣꯏ ꯃꯦꯤꯗꯤ ꯄꯥꯝꯃꯦ ꯑꯗꯨꯕꯨ ꯃꯣꯏꯗꯤ ꯅ ꯀꯩꯅꯣꯗ ꯍꯥꯟꯅ ꯋꯥꯔꯜ ꯀꯞ ꯐꯥꯏꯅꯦꯜ ꯂꯧꯈ꯭ꯔꯕꯅꯤꯅ ꯍꯟꯗꯛꯇꯤ ꯏꯁꯄꯦꯟ ꯅꯠꯇ꯭ꯔꯒ ꯐ꯭ꯔꯥꯟꯁ ꯁꯣꯏꯗꯕꯤꯗ ꯑꯗꯨꯝ ꯂꯧꯅꯤꯉꯣ
ꯎꯝ
ꯏꯁꯄꯦꯟ ꯐ꯭ꯔꯥꯟꯁ ꯑꯃ ꯂꯧꯧꯕꯅꯤ
ꯕꯧꯅ ꯂꯥꯛꯑꯣꯅꯤꯗ
ꯐ ꯀꯥꯞꯀꯅꯤ ꯌꯦꯡꯉ
ꯌꯦꯡꯁꯦ ꯌꯦꯁꯦ ꯀꯞ ꯀꯦꯔ ꯀꯦ
ꯎꯝ ꯑꯩꯁꯨ ꯇꯨꯝꯅꯤꯡꯉ ꯇꯨꯝꯅꯤꯡꯈ꯭ꯔꯕ ꯑꯗꯨꯕꯨ ꯑꯁꯕꯣ ꯑꯃꯨꯛ
ꯇꯨꯝꯃꯣꯅꯦ ꯇꯨꯝꯃꯣ ꯑꯗꯨꯒ ꯄꯨꯡ ꯕꯥꯔꯣꯏꯗ ꯑꯦꯂꯥꯔꯝ ꯊꯥꯛꯑꯣ ꯑꯗꯨꯒ ꯑꯗꯨꯝ ꯍꯧꯒꯠꯂꯨ
ꯎꯝ ꯑꯗꯨꯅ ꯐꯗꯧ ꯃꯥꯜꯂꯦꯀꯣ
ꯍꯣꯏ ꯇꯨꯝꯅꯤꯡꯗꯗꯤ ꯌꯥꯏꯑꯕꯀꯣ ꯇꯨꯝꯅꯤꯡꯗꯗꯤ
ꯍꯣꯏ
ꯑꯗꯨꯅ ꯐꯩꯌꯦꯕ
ꯑꯣ ꯅꯪ ꯅꯪꯕꯨ ꯋꯥꯔꯤ ꯁꯥꯕꯁꯦ ꯌꯥꯝ ꯅꯨꯡꯉꯥꯏꯖꯔꯦ ꯅꯪꯅ ꯑꯩꯒꯤ ꯈꯪꯗꯕꯁꯤꯡꯗꯣ ꯂꯣꯏꯅꯃꯛ
ꯑꯗꯨꯅꯤꯅꯦ ꯅꯪ ꯑꯦꯂꯥ ꯑꯦꯂꯥꯔꯝ ꯊꯥꯕꯗꯣ ꯈꯪꯗꯕꯒꯤꯀꯣ ꯑꯩꯅ ꯍꯥꯏꯕꯤꯕ
ꯑ
ꯍꯧꯖꯤꯛꯗꯤ ꯈꯪꯗꯦꯗꯅꯅꯨꯡ ꯪꯗꯥꯥꯎ ꯌꯥꯝ ꯐꯩꯑ ꯍꯣꯏ
ꯌꯥꯝ ꯊꯥꯒꯠꯆꯔꯤ ꯑꯒꯁꯕꯥꯅꯤ ꯏꯝꯐꯥꯜꯅꯤ ꯍꯥꯏꯕꯤꯌꯨ ꯀꯩ ꯏꯁꯩ ꯊꯥꯕꯤꯁꯤꯒꯦ
ꯍꯣꯏ ꯏꯁ ꯅꯪꯉꯁꯨꯦ ꯖꯦꯅꯤ ꯈꯨꯔꯥꯏꯒꯤ ꯃꯈꯜ ꯃꯥꯜ ꯂꯥꯛꯑꯦꯍꯦ
ꯑ